ꯇꯥꯕ꯭ꯔꯣ
ꯇꯥꯏꯌꯦ ꯇꯥꯏꯌꯦ
ꯇꯥꯢ ꯇꯥꯢ ꯑꯁ ꯃꯇꯝꯒꯁꯦ ꯍꯦꯛꯇ ꯍꯧ ꯍꯍ ꯋꯥꯔꯤ ꯅꯨꯡꯉꯥꯏꯕꯅꯦ ꯑꯇꯧꯕꯒ ꯁꯥꯔꯗꯤ ꯋꯥꯔꯤ ꯂꯩꯇꯕꯩ ꯃꯔꯛꯇ
ꯑꯧ ꯌꯥꯝ ꯄꯟꯕ ꯌꯥꯎꯋꯦꯕ ꯋꯥꯔꯤꯁꯦ ꯂꯩꯇꯗꯅ ꯑꯁ ꯑꯗꯨꯝ ꯁꯤꯁꯇꯔꯒ ꯁꯥ ꯋꯥꯔꯤ ꯃꯈꯜ ꯃꯈꯜ ꯑꯗꯨꯝ ꯊꯣꯛꯂꯛꯑꯦ ꯍꯥꯏꯗꯤ ꯐ꯭ꯂꯣꯁꯨ ꯑꯗꯨꯝ ꯆꯠꯂꯦꯕ ꯃꯈꯥ ꯃꯈꯥ ꯑꯗꯨꯝ ꯆꯠꯊꯔꯒ
ꯍꯣꯏ
ꯑꯗꯣ ꯍꯧꯖꯤꯛꯀꯤꯗꯣ ꯀꯥꯏ ꯌꯧꯈ꯭ꯔ ꯒꯦ ꯑꯥ ꯍ ꯍ ꯑꯁ ꯀꯥꯎꯒꯟꯕ ꯋꯥꯗꯤ ꯑꯩꯁꯨ ꯌꯥꯝ ꯊꯤ ꯀꯥꯎꯒꯜꯂꯤꯗ ꯑꯩ ꯌꯥꯗꯦ ꯍꯝ ꯍꯍ
ꯀꯥꯎꯕ ꯇꯧꯕꯅꯦ ꯑꯥ ꯌꯥꯎꯁꯪꯒꯤ ꯑꯦꯠ
ꯑꯣ ꯆꯨꯝꯃꯦ ꯑꯁ ꯆꯨꯝꯃꯦ ꯆꯨꯝꯃꯦ ꯑꯁ ꯁꯤꯁꯇꯔꯅ ꯢꯐ ꯐꯔꯦ ꯢꯑꯣꯟ
ꯋꯥꯗꯤ ꯢꯁ ꯅꯪꯅ ꯍꯦꯟꯅ ꯈꯔ ꯐꯔꯤꯌꯦꯗ
ꯁ ꯀꯥꯏꯗꯒꯤ ꯁꯨꯃꯥꯏꯅ ꯌꯥꯎꯁꯪꯗꯣ ꯑꯩꯁꯨ ꯀꯌꯥ ꯆꯣꯡꯕ ꯍꯩꯇꯦꯕ ꯑꯗꯣ ꯃꯔꯛ ꯃꯔꯛꯇ ꯏꯃꯥꯟꯅꯕꯒꯨꯝꯕ ꯆꯠꯃꯤꯟꯅꯔꯒ ꯑꯗꯨꯝ ꯆꯣꯡꯁꯦꯅ ꯆꯣꯡꯉꯦ ꯑꯗꯣ ꯁ꯭ꯇꯦꯞꯇꯣ ꯃꯈꯜ ꯃꯈꯜ ꯃꯈꯜ ꯃꯌꯥꯝ ꯂꯩꯗꯅ ꯏꯁꯇꯦꯞ ꯏꯁꯇꯦꯞ ꯃꯌꯥꯝ ꯂꯩꯕ ꯑꯔꯨ ꯑꯔꯨꯕ ꯃꯌꯥꯝ ꯂꯩꯕ ꯑꯗꯨ ꯅꯠꯇꯕꯗ ꯈꯔ ꯁꯤꯝꯄꯜ ꯑꯣꯏꯕ ꯁꯤꯝꯄꯜ ꯑꯣꯏꯕ ꯑꯣꯏꯕ ꯈꯔꯕꯨꯗꯤ ꯑꯗꯨꯝ ꯑꯥꯒꯗꯤ ꯃꯇꯧ ꯇꯝꯕ ꯈꯔꯕꯨ ꯗꯤ ꯍꯩꯌꯦꯕ ꯑꯗꯣ ꯁꯤꯁꯇꯔꯗꯣ ꯑꯔꯨꯕꯗꯨ ꯇꯝꯖꯤꯜ ꯆꯣꯡꯁꯤꯜꯂꯨꯔꯕꯣ ꯈꯔ ꯍꯥꯏꯕꯗꯤ ꯆꯣꯡꯗꯗꯅ
ꯁꯨꯍꯩ ꯍꯩꯇꯦ ꯌꯥꯝꯅ ꯂꯥꯏꯕ ꯈꯔ ꯀꯥꯎꯕꯗꯣ ꯑꯗꯨ ꯈꯛꯅꯤ ꯑꯩꯁꯦ ꯃꯊꯪ ꯌꯥꯎꯁꯪꯗ ꯀꯩꯅꯣꯗ ꯂꯥꯛꯑꯗꯤ ꯁꯤꯁꯇꯔ ꯍꯩꯇꯕ ꯃꯁꯦꯟ ꯆꯣꯡꯃꯤꯟꯅꯁꯤꯀꯣ ꯍꯣ ꯍꯣꯏ ꯆꯣꯡꯃꯤꯟꯅꯔꯒ ꯂꯣꯏꯔꯦ ꯍꯩꯇ꯭ꯔꯗꯤ ꯃꯔꯛꯇ ꯅꯣꯛꯅꯤꯡꯕꯅꯦ ꯃꯥꯅꯦ ꯊꯣꯛꯑꯕꯃ ꯆꯣꯡꯉ ꯂꯣꯏꯔꯦ ꯑꯗꯨꯝ ꯍꯩꯕꯨ ꯍꯩꯇ꯭ꯔꯗꯤꯀꯣ ꯑꯈꯣꯏꯕꯨꯁꯦ ꯑꯗꯨꯝ ꯊꯥꯗꯣꯛꯄꯤꯌꯦꯕ ꯑꯗꯨꯝ ꯃꯃꯥꯡꯗ ꯑꯗꯨꯝ ꯀꯥꯈꯤꯕꯗꯣ ꯇꯧꯋꯦꯀꯣ ꯃꯣꯏꯖꯨ ꯑꯗꯨꯅ ꯐꯔꯦꯟꯒꯨꯝꯕ ꯑꯣꯏꯅ ꯇꯧꯔꯒ ꯄꯥꯏꯌꯦꯕ ꯑꯩꯗꯤ ꯎꯝ ꯏꯃꯥꯟꯅꯕꯤ ꯏꯃꯥꯟꯅꯕꯤ ꯑꯥ ꯏꯃꯥꯟꯅꯕ ꯑꯈꯣꯏ ꯑꯅꯤꯒ ꯑꯈꯣꯏ ꯑꯗꯨꯝ ꯆꯣꯡꯕꯅꯦꯕꯀꯣ ꯆꯣꯡꯉꯦ ꯑꯈꯣꯏꯗꯤ ꯑꯗꯨꯝ ꯑꯩꯅ ꯍꯩꯗꯕ ꯍꯥꯏꯇꯥꯔꯦ ꯃꯣꯏꯕꯨꯗꯤ ꯑꯗꯨꯝ ꯇꯥꯟꯆꯥ ꯇꯥꯟꯆꯥꯅ ꯆꯣꯡꯉꯦꯕ
ꯑꯣ
ꯑꯩꯅ ꯈꯪꯗꯦ ꯏꯁꯥ ꯂꯨꯝꯕ꯭ꯔꯥ ꯀꯥꯎꯕ ꯍꯩꯗꯕ꯭ꯔ ꯃ ꯀꯩꯅꯣꯝꯃ ꯑꯩ ꯁꯣꯜꯂꯦ ꯏꯁꯣꯏ ꯁꯣꯏꯕ ꯌꯥꯎꯋꯦꯕꯥ ꯑꯗꯨꯒꯤ ꯑꯁ ꯖꯒꯣꯏꯒꯗꯤ ꯁꯥꯔꯛꯇꯕ꯭ꯔꯣ ꯆꯔꯁꯇ ꯁꯥꯏꯌꯦꯗ ꯖꯒꯣꯏꯕꯨꯗꯤ ꯑꯈꯣꯏꯒꯤ ꯀꯩꯅꯣꯗꯖꯨ ꯁꯥꯕꯅꯦ ꯑꯩꯅ ꯀꯥꯕ ꯀꯣꯂꯦꯖꯇꯣ ꯑꯩꯅ ꯇꯤ ꯖꯤꯒꯤ ꯁ꯭ꯨꯀꯜ ꯅꯣ ꯅꯣꯏꯒꯤ ꯑꯥ ꯃꯩꯇꯩꯒꯤ ꯖꯒꯣꯏ ꯁꯥꯔ ꯁꯥꯏꯌꯦꯅ
ꯑꯗꯨꯗꯤ ꯑꯗꯨꯗꯤ ꯊꯥꯕꯜ
ꯍꯩꯗꯤ ꯍꯩꯕꯝ ꯊꯣꯛꯏꯗ ꯑꯩ ꯍꯩ ꯇꯦ ꯈꯪꯗꯦ ꯑꯩ ꯏꯁꯇꯦꯞ ꯏꯁꯇꯦꯞꯇꯣ ꯈꯪꯗꯦ ꯑꯩꯅ ꯌꯥꯝꯅ ꯂꯥꯏꯅ ꯉꯝꯗꯕ
ꯍꯥꯏꯗꯤ ꯖꯒꯣꯏꯗꯨꯅ ꯍꯦꯟꯅ ꯂꯨ
ꯍꯦꯟꯅ ꯂꯨꯔꯤꯅꯦꯕ ꯈꯪꯗꯦ ꯑꯗꯨꯗꯤ
ꯀꯩ ꯊꯥꯕꯜ ꯗꯨꯗꯤ ꯖꯁ ꯏꯁꯇꯦꯞꯇꯣ ꯍꯣꯏ ꯈꯔꯕꯨ ꯐꯔꯦꯗꯨꯒ ꯑꯅꯤ ꯑꯍꯨꯝꯗꯣ ꯑꯗꯨꯝ ꯔꯤꯄꯤꯇꯦꯠꯇ ꯑꯗꯨꯝ ꯍꯟꯖꯟ ꯍꯟꯖꯟ ꯑꯗꯨꯝ ꯂꯨꯞꯇ ꯆꯣꯡꯕꯅꯤꯗꯅ ꯑꯩ ꯖꯒꯣꯏꯗꯨꯗꯤ ꯑꯃꯨꯛ ꯊꯦꯛꯀꯅꯤ ꯑꯃꯨꯛ ꯑꯃꯨꯛ ꯀꯩꯅꯣ ꯇꯧꯅꯤ ꯑꯃꯨꯛ ꯅꯤꯡꯖꯪꯅꯤ ꯑꯗꯒꯤ ꯃ꯭ꯌꯨꯖꯤꯛꯀꯤ ꯃꯇꯨꯡ ꯏꯟꯅ
ꯃꯇꯨꯡꯏꯟꯅꯖꯨ ꯑꯃꯨꯛ ꯁꯥꯗꯣꯏꯅꯤ ꯈꯪꯗꯦ ꯖꯒꯣꯏꯕꯨꯗꯤ ꯑꯩꯅ ꯇꯤꯖꯤ ꯍꯥꯏꯔꯑꯣ ꯇꯤꯖꯤ ꯀꯥꯕ ꯀꯥꯟꯗꯀꯣ
ꯑꯥꯎ
ꯀ꯭ꯂꯥꯁ ꯏꯂꯚꯦꯟꯗ ꯑꯣꯏꯕ ꯃꯥꯜꯂꯦ ꯍꯥꯏ ꯁꯅꯥꯕꯨꯟ ꯄꯥꯏꯔꯒ ꯁꯥꯔꯛ ꯄꯅꯦꯕꯥ ꯅꯣꯏꯒꯤ ꯁꯅꯥꯕꯨꯟ ꯄꯥꯏꯔ ꯈꯪꯗꯦ ꯐꯤ ꯑꯃ ꯌꯦꯜꯂꯒ ꯏꯃꯥꯟꯅꯕꯤ ꯑꯍꯣꯝꯒ ꯏꯃꯥꯟꯅꯕꯤ ꯃꯃꯥꯡꯗ ꯑꯍꯨꯝ ꯃꯅꯤꯡꯗ ꯑꯍꯨꯝ ꯂꯦꯞꯄꯗꯣ ꯈꯪꯗꯦ ꯏꯁꯩ ꯁꯥꯔꯛꯄ ꯑ ꯖꯒꯣꯏ ꯁꯥꯔꯛꯄꯅꯦꯗꯨꯗ
ꯎꯝ ꯁꯤꯁꯇꯔꯖꯦ ꯑꯗꯨꯝ ꯑꯦꯀꯥꯗꯃꯤꯛ ꯀꯨꯝ ꯌꯥꯝ ꯅꯨꯡꯉꯥꯏꯅ ꯂꯥꯛꯄ ꯃꯥꯜꯂꯦ ꯁꯤꯁꯇꯔꯒꯤ ꯋꯥꯔꯤꯗꯒꯤ
ꯈꯪꯗꯦ ꯅꯨꯡꯉꯥꯏꯕ꯭ꯔꯥ ꯅꯨꯡꯉꯥꯏꯇꯕ꯭ꯔꯥ ꯑꯗꯨꯝ ꯏꯃꯥꯟꯅꯕꯤ ꯑꯩꯅ ꯅꯣꯏꯒꯤꯒꯨꯝꯕ ꯉꯥꯛꯗ ꯇꯤꯟꯅꯕꯒꯤꯀꯣ ꯖꯒꯣꯏ ꯁꯥ ꯁꯦ ꯍꯥꯏꯕ ꯑꯗꯨꯗ ꯑꯩꯅ ꯍꯣꯏ ꯌꯥꯏꯌꯦꯗ ꯍꯥꯏ ꯁꯥꯔꯦ ꯁꯅꯥꯕꯨꯟꯒ ꯁꯥꯔꯦ ꯐꯤꯒ ꯑꯁꯤ ꯑꯗꯨꯝ ꯇꯥ ꯑꯗꯨꯃꯥꯏ ꯐꯩꯅꯦꯛ ꯑꯃ ꯍꯥꯞꯄꯦ ꯍꯥꯞꯇ ꯑꯩ ꯀꯥꯎꯕ ꯀꯥꯎ ꯑꯗꯨꯝꯕ ꯃꯇꯝꯗ ꯐꯣꯟꯁꯨ ꯄꯥꯏꯗꯕꯒꯤꯀꯣ ꯐꯣꯟꯗꯁꯨ ꯀꯥꯞꯐꯧꯗꯕ ꯅꯨꯡꯗꯤ ꯅꯨꯡꯁꯤ ꯍꯦ ꯍꯣꯏ ꯖꯒꯣꯏ ꯀ ꯁꯥꯔꯅꯤ ꯑꯣꯏꯕ꯭ꯔꯥ ꯑꯣꯏꯗꯕ꯭ꯔꯥꯗꯤ ꯈꯪꯗꯦ
ꯑꯣꯏꯔꯝꯒꯅꯤꯗꯝ ꯎꯝ ꯇꯝꯃꯒ
ꯍꯣꯏ ꯏꯃꯥꯟꯅꯕꯤ ꯏꯃꯥꯟꯅꯕꯤꯅ ꯇꯝꯕꯤꯕꯅꯦ
ꯎꯝ
ꯏꯃꯥꯟꯅꯕꯤꯅ ꯇꯝꯕ ꯑꯗꯨꯒ ꯑꯩꯈꯅ ꯁꯥꯕ ꯈꯪꯗꯦ ꯑꯗꯨꯝ ꯃꯃꯥꯡꯗ ꯑꯃ ꯊꯣꯛ ꯁꯅꯥꯕꯨꯨꯝ ꯄꯔꯦ ꯌꯥꯝ ꯅꯣꯛꯅꯤꯡꯉꯦꯅ ꯈꯜꯂꯒ ꯑꯩꯗꯤ ꯅꯣꯏꯒꯤ ꯀꯩꯅꯣ ꯍꯦꯛꯄꯗꯣ ꯈꯪꯕ꯭ꯔꯣ ꯏꯁꯩꯒ ꯇꯞꯅ ꯇꯞꯅ ꯂꯧꯔꯒ ꯊꯦꯛꯑꯒ ꯇꯧꯕꯗꯨꯣ ꯑꯗꯨꯒꯨꯝꯕ ꯖꯒꯣꯏꯗꯨꯅꯤ ꯑꯗ ꯑꯩꯁꯨ ꯎꯔꯕꯨꯗꯤ ꯎꯔꯕꯨꯗꯤ ꯈꯪꯕ ꯌꯥꯢꯌꯦꯕ
ꯌꯥꯝ ꯍꯅꯕꯨꯗꯤ ꯈꯪꯗꯦꯕ
ꯅꯨꯡꯗꯤ ꯅꯨꯡꯉꯥꯏꯔꯅꯤ ꯅꯣꯏꯒꯤ ꯖꯒꯣꯏ ꯁꯥꯕꯁ
ꯃꯥ ꯃꯇꯝꯁꯨ ꯑꯗꯨꯝ ꯈꯜꯂꯣ ꯑꯗꯨꯝ ꯅꯨꯡꯁꯤꯔꯛꯄꯗꯣ
ꯍꯣꯏ ꯃꯇꯝꯕꯨ ꯈꯜꯂꯨꯔꯗꯤ ꯑꯍꯟ ꯑꯣꯏꯔ ꯃꯥꯜꯂꯦꯗ
ꯍ ꯍ ꯍ
ꯍꯥꯏꯗꯤ ꯑꯗꯨꯝ ꯆꯠꯈꯤꯕꯗꯣ
ꯃꯥꯅꯤ ꯁꯨꯝ ꯈꯪꯍꯧꯗꯕ ꯅꯣꯡꯃꯩ ꯈꯖꯤꯛ ꯈꯖꯤꯛ ꯈꯖꯤꯛ ꯈꯖꯤꯛ ꯑꯗꯣ ꯁꯨꯝ
ꯌꯦꯡꯉꯣꯒꯗꯤ ꯑꯗꯨꯝ ꯐꯅ ꯌꯥꯝ ꯁꯥꯡꯈ꯭ꯔꯦ ꯍꯣꯏ ꯍꯣꯏ ꯐꯅꯦ ꯌꯥꯝ ꯁꯥꯡꯈ꯭ꯔꯦꯕ
ꯍꯣꯏ ꯍꯣꯢ ꯑꯗꯨꯅꯤ ꯇꯜꯂꯤꯁꯦ
ꯑꯁ ꯅꯨꯄꯥꯈꯣꯏꯗꯤ ꯈꯔꯕꯨ ꯍꯥꯏꯔꯦ ꯂꯥꯁꯇꯤꯡ ꯑꯣꯏ ꯅꯨꯄꯤꯈꯣꯏꯗꯤ ꯈꯔ ꯂꯩꯔꯗꯤ ꯑꯍꯟ ꯑꯣꯏꯔꯛꯅꯤ ꯇꯜꯂꯦ ꯑꯩ ꯅꯨꯄꯤꯗꯨꯡ ꯃꯤ ꯑꯁ ꯊꯤꯡ ꯅꯨꯄꯥꯗ ꯍꯦꯟꯅ ꯊꯤ ꯊꯤ ꯑꯣꯏꯕꯅꯦ ꯀꯗꯥꯏꯗꯩ ꯑꯗꯨꯕꯨ ꯑꯣꯏꯔꯁꯨ ꯅꯨꯄꯤꯗꯤ ꯃꯇꯝ ꯆꯥꯅ ꯄꯥꯟꯍꯧꯗ꯭ꯔꯗꯤ ꯌꯥꯗꯦꯅ ꯌꯥꯔꯦ ꯃꯣꯏ ꯊꯥꯔꯇꯤ ꯊꯥꯔꯇꯤ ꯍꯥꯏꯗꯤ ꯁꯜꯂꯦꯑꯒꯅꯤ ꯑ ꯌꯥꯗ꯭ꯔꯦꯍ ꯑꯩ ꯑꯗꯨꯗꯗꯤ ꯁꯤꯁꯇ꯭ꯔ ꯀꯥꯌ ꯁꯨꯖꯤꯜ ꯂꯛ ꯑꯒꯦ ꯑꯈꯣꯏ ꯑꯩ ꯇ꯭ꯋꯦꯟꯇꯤ ꯐꯣꯔ ꯁꯨꯔꯛꯑꯅꯤ ꯑꯁꯤꯒꯤ ꯑꯗꯨ ꯑꯣꯢꯔꯁꯨ ꯋꯈꯥꯛ ꯅꯨꯡꯉꯥꯏꯇꯦ
ꯍ ꯍ ꯀꯥꯢꯗꯒꯤꯅꯣ ꯀꯥꯢ ꯑꯈꯣꯏ ꯗꯤ ꯍꯟꯅꯨꯔꯦ ꯁꯤꯁꯇ ꯈꯔ ꯌꯦꯡꯉꯒ ꯑꯩꯈꯣꯏ ꯇ꯭ꯋꯦꯟꯇꯤ ꯁꯤꯛꯁꯃꯨꯛ ꯁꯨꯔꯦꯒꯦꯅ ꯍꯥꯏꯔ
ꯒꯤ ꯆꯍꯤ ꯑꯩ ꯇ꯭ꯋꯦꯟꯇꯤ ꯐꯣꯔ ꯑꯁꯤ ꯑꯁꯤꯒꯤ ꯗꯤꯁ ꯌꯥꯔ ꯂꯥꯛꯄꯗ ꯁꯨꯔꯛꯑꯅꯦꯕ
ꯍ ꯑꯩ ꯑꯩꯖꯨꯅꯦ ꯇ꯭ꯋꯦꯟꯇꯤ ꯁꯤꯛꯁ ꯍꯥꯏꯗꯤ ꯍꯦꯂ ꯑ ꯇ꯭ꯋꯦꯟꯇꯤ ꯁꯚꯦꯟ ꯁꯨꯗꯣꯔꯣ ꯁꯨꯗꯣꯔꯦ ꯍꯥꯏꯅꯤꯡꯗꯕꯒꯤ ꯇꯨꯋꯦꯟꯇꯤ ꯁꯤꯛꯁ ꯍꯥꯢꯔꯤꯅꯦ ꯑꯩꯁꯨ
ꯑꯩꯁꯨ ꯑꯩꯁꯨ ꯑꯩꯁꯨ ꯍꯧꯖꯤꯛꯄꯨꯗꯤ ꯇ꯭ꯋꯦꯟꯇꯤ ꯊ꯭ꯔꯤꯅꯦꯕꯀꯣ ꯑꯗꯨ ꯂꯣꯏꯔꯝꯗꯥꯏꯔꯛꯑꯗꯤ ꯇꯨꯋꯦꯟꯇꯤ ꯐꯣꯔ ꯁꯨꯔꯛꯑꯅꯤ ꯆꯍꯤꯁꯦ ꯈꯪꯗꯦꯗ ꯑꯗꯨꯝ ꯊꯨꯅ ꯊꯨꯅ ꯂꯥꯛꯄ ꯁꯥꯕ
ꯃꯥꯅꯤ
ꯒꯤꯌꯥꯟ ꯇꯍꯧꯗꯦ
ꯑꯩ ꯑꯩꯁꯦ ꯈꯟꯖꯤꯜꯂꯨꯔꯦ ꯑꯁ ꯈꯟꯗꯕ ꯑꯃ ꯐꯩꯗ ꯈꯜꯂꯨꯔꯦ ꯁꯨꯝ ꯃꯊ ꯁꯥꯏꯗ
ꯅꯣꯏ ꯅꯨꯄꯥꯕꯨꯗꯤ ꯀꯨꯏꯅ ꯑꯣꯏꯔꯁꯨ ꯌꯥꯏꯌꯦꯗ ꯑꯩꯈꯣꯏ ꯈꯨꯟꯗꯗꯤ ꯆꯍꯤ ꯇ꯭ꯋꯦꯟꯇꯤ ꯑꯦ ꯊꯥꯔꯇꯤ ꯐꯥꯏꯚ ꯊꯥꯔ ꯇꯤ ꯑꯦꯑ ꯐꯣꯔꯇꯤ ꯐꯣꯔꯇꯤꯒ ꯇꯧꯕ ꯅꯨꯄꯥꯁꯦ ꯆꯍꯤ ꯇ꯭ꯋꯦꯟꯇꯤ ꯐꯥꯏꯐꯇꯒ ꯂꯧꯔ ꯅꯩꯔꯤꯅꯤꯅꯦꯍꯦ ꯃꯤ ꯀꯔꯤ ꯑꯗꯨꯗꯤ ꯁꯨꯃꯥꯏꯅ ꯑꯍꯟꯁꯦ ꯂꯤꯗ ꯂꯤꯒꯗꯤ ꯗꯦ ꯑꯗꯣ ꯅꯪꯁꯨ ꯂꯤꯁꯤꯜꯂꯒ ꯇꯧꯔꯣ ꯑꯥꯏꯗꯤꯌꯥꯗꯣ ꯀꯣꯛ ꯁꯥꯟꯅꯑꯣ
ꯍꯣꯏ ꯑꯩꯁꯨ ꯑꯗꯥꯏ ꯇꯧꯔꯗ꯭ꯔ ꯈꯪꯗꯦ ꯂꯤꯗ ꯂꯤꯍꯜꯂꯒ ꯑꯗꯨꯅ ꯐꯗꯧ ꯃꯥꯜꯂꯦ ꯑꯁ ꯑꯗꯣ ꯑꯩꯈꯣꯏꯁꯨ ꯌꯥꯝ ꯃꯥꯅꯤ ꯑꯗꯣ ꯑꯁ ꯂꯤꯔꯝ
ꯑꯦ ꯑꯗꯥꯢꯗꯅꯤꯅꯦ ꯃꯤ ꯃꯤꯅꯦ ꯌꯥꯝ ꯂꯛꯅꯔꯤꯁꯦ ꯑꯉꯥꯡ ꯃꯆꯥꯒ ꯂꯤꯔꯝꯗꯥꯏꯗꯀꯣ ꯑ ꯅꯪ ꯌꯨꯝꯗ ꯂꯩꯔꯨꯔꯅꯨ ꯀꯥꯏꯗꯅꯣꯝ ꯆꯠꯊꯣꯛꯈ꯭ꯔꯣ
ꯀꯃꯥꯢ ꯇꯁꯦꯡꯅ ꯂꯤꯔꯀꯥꯟ ꯍꯜꯂ
ꯍꯣꯏ ꯆꯍꯤ ꯑꯅꯤ ꯑꯍꯨꯝ ꯃꯄꯥꯗ ꯂꯩꯕ ꯁꯥꯕ
ꯃꯥ ꯍꯣꯏ ꯑꯗꯨꯝ ꯐꯔꯅꯤ ꯂꯤꯔꯀꯥꯟꯗ ꯄꯨꯔꯥ ꯂꯤꯔꯀꯥꯟꯗ ꯂꯥꯛꯑꯕ ꯑꯗꯨꯗꯤ ꯂꯛꯁꯨꯂꯛꯅꯔꯔꯣꯏ ꯑꯗꯨꯒꯤ ꯍꯦꯛ ꯂꯥꯛꯄꯒ ꯑꯗꯨꯝ ꯑꯉꯥꯡ ꯑꯃ ꯑꯗꯨꯝ
ꯍꯣꯏ ꯑꯉꯥꯡ ꯌꯥꯝ ꯂꯧꯅꯔꯦꯗ ꯍꯧꯖꯤꯛꯀꯥꯟꯗꯤ
ꯍꯣꯏ ꯀꯃꯥꯏꯅ ꯇꯧꯔꯤꯅꯣ ꯈꯪꯗꯦꯗ ꯑꯩꯅ ꯈꯜꯂꯤꯃꯤꯅꯦ ꯑꯉꯥꯡꯒꯩꯗꯨꯅꯁꯨ ꯀꯃꯥꯏꯅ ꯌꯥꯔꯤꯅꯣ
ꯈꯪꯗꯦ ꯍꯣꯏ ꯑꯉꯥꯡꯈꯩꯁꯦ
ꯑꯝ ꯆꯍꯤꯗꯣ ꯍꯥꯏꯗꯤ ꯂꯩꯗꯅ
ꯑꯩꯗꯤ ꯑꯍꯟꯗꯤ ꯄꯥꯝꯗꯦ ꯑꯩꯗꯤ ꯈꯪꯗꯦ ꯑꯩꯅꯗꯤ ꯑꯩꯒꯤ ꯋꯥꯈꯜꯗꯣ
ꯑꯗꯨꯅꯦ ꯑꯩꯒꯤ ꯑꯣꯏꯅꯁꯨꯅꯦ ꯍꯣꯏꯗꯨꯗꯤ ꯂꯤꯕ ꯌꯧꯗ꯭ꯔꯤꯕꯔꯗꯤ ꯈꯪꯗꯦꯕ ꯑꯉꯥꯡꯁꯦ ꯑꯗꯨꯝ ꯍꯣꯏ ꯍꯣꯏ ꯑꯩꯅ ꯆꯍꯤ ꯑꯃꯅꯤ ꯑꯅꯤꯒꯨꯝꯕ ꯍꯟꯕꯗꯤ ꯀꯩꯁꯨ ꯀꯥꯏꯗꯦ ꯈꯟꯗꯦꯕꯀꯣ ꯑꯗꯨꯒ ꯑꯗꯨꯗꯒꯤ ꯍꯦꯟꯖꯟꯅ ꯑꯉꯥꯡ ꯑꯣꯏꯁꯟꯈꯔꯗꯤ ꯁꯨꯝ ꯏꯆꯟ ꯅꯨꯄꯤꯒꯤ ꯇꯥꯏꯞꯇ ꯈꯜꯂꯛꯑꯒ ꯈꯪꯗꯦ ꯕꯤꯠ ꯌꯥꯝꯅ ꯀꯥꯗꯦꯕ ꯑꯗꯨ ꯈꯔ ꯂꯩꯔꯒꯕꯨꯗꯤ ꯂꯤꯗ ꯂꯤꯁ ꯂꯤꯗ ꯂꯤꯁꯜꯂꯛ ꯑꯒꯗꯤ ꯈꯜꯂꯛꯑꯣꯏꯗꯔꯗꯤ ꯈꯪꯗ꯭ꯔꯦꯀꯣ ꯑꯗꯣ ꯍꯥꯏꯕꯗꯤ ꯑꯗꯨꯅꯤ ꯒ꯭ꯌꯥꯟ ꯇꯥꯗꯦ ꯇꯧꯔꯤꯁꯤ
ꯐꯩꯅꯦ ꯑꯍꯟ ꯑꯁ ꯑꯈꯣꯏꯁꯨ ꯑꯍꯟ ꯍꯥꯏꯔꯗꯤꯀꯣ
ꯑꯧ
ꯑꯁ ꯃꯣꯏꯒ ꯂꯝꯕꯥ ꯄꯥꯗꯤ ꯑꯩ ꯑꯍꯟꯒꯤ ꯇꯥꯏꯞꯇ ꯈꯜꯂꯛꯑꯅꯤ ꯇꯜꯂꯦ
ꯍꯣꯏ ꯍꯣꯏ ꯑꯗꯨꯕꯨꯗꯤ ꯆꯨꯝꯃꯦ ꯑꯍꯟꯒꯤ ꯁꯨꯝ ꯄꯨꯜꯂꯛ ꯄ ꯂꯩꯕꯅ ꯍꯥꯏꯁꯦꯗ ꯃꯣꯏꯒꯤ ꯃꯥꯏꯟꯁꯦꯠꯇꯣ ꯑꯈꯣꯐꯗꯁꯨ ꯆꯦꯜꯂꯛꯀꯗꯣꯏꯅꯤꯅ
ꯍꯣꯏ ꯑꯥ ꯑꯗꯨꯏ ꯁꯔꯨꯛꯄꯨꯗꯤ ꯑꯉꯥꯡꯒ ꯑꯉꯥꯡ ꯑꯣꯏꯅ ꯂꯩꯕꯅ ꯐꯩ
ꯃꯥꯅꯦ ꯁꯤꯁꯇꯔꯒꯤ ꯆꯍꯤ
ꯇꯁꯦꯡꯅ ꯇꯥꯡꯗꯨꯔꯒ ꯃꯤꯉꯣꯟꯗ ꯑꯦꯗꯚꯥꯏꯁ ꯄꯤꯈꯠꯂꯜꯂꯛꯑꯅꯤ ꯇꯜꯂꯦꯗ ꯑꯩꯗꯤ ꯑꯩ ꯑꯚꯥꯏꯁꯀ ꯄꯤꯕ ꯁꯨꯡꯉꯝ ꯉꯝꯃꯣꯏ
ꯑꯗꯨꯗꯤ ꯇꯧꯔꯛꯀꯗꯣꯏꯅꯤꯅꯦ
ꯑꯝ ꯈꯪꯗꯦ ꯑꯁ ꯅꯪꯗꯤ ꯇ ꯍꯧꯖꯤꯛ ꯆꯍꯤ ꯌꯥꯝ ꯅꯪꯁꯨ ꯌꯥꯝ ꯋꯥꯠꯂꯤꯗ ꯅꯨꯄꯥꯗꯤꯀꯣ ꯎꯝ ꯅꯨꯄꯥ ꯃꯨꯕꯁꯦ ꯈꯔ ꯈꯥꯡꯕ ꯃꯥꯜꯂꯦ
ꯑꯩꯁ ꯑꯗꯨꯗ ꯑꯩ ꯑꯩꯁꯦ ꯈꯤꯠꯇ ꯑꯩꯁꯦ ꯈꯤꯇꯪ ꯌꯥꯝ ꯉꯧꯕꯗꯤ ꯑꯣꯏꯗꯦ ꯈꯔ ꯃꯨꯇꯛ ꯇꯧꯋꯦ ꯑꯗꯨꯏ ꯑꯩꯁꯦ ꯈꯔ ꯈꯥꯡꯗꯧ ꯃꯥꯜꯂꯦ
ꯅꯍꯥꯟ ꯈꯔ ꯈꯥꯡꯉꯅꯤ ꯍꯥꯏꯕꯗꯤ ꯃꯥꯏꯒ ꯑꯥ ꯀꯩꯅꯣ ꯑ ꯎꯝ ꯎꯝ ꯈꯨꯏꯔꯛꯄꯗꯣ ꯍꯥꯏꯗꯤ ꯃꯨꯔꯗꯤ ꯎꯗ꯭ꯔꯦꯅ ꯎꯕꯗ ꯈꯔ ꯋꯥꯔꯅꯤ
ꯃꯥꯅꯤ ꯑꯣ ꯑꯗꯨꯅ ꯈꯔ
ꯍꯣꯏ ꯍ ꯑꯦꯃ ꯈꯥꯡꯗꯤ ꯈꯥꯡꯕꯅꯦ ꯑꯥ ꯉꯧꯔꯗꯤ ꯈꯥꯡꯕꯅꯦ ꯎꯝ ꯅꯨꯄꯥ ꯑꯣꯏꯒꯦꯔꯥ ꯅꯨꯄꯤ ꯑꯣꯏꯒꯦꯔꯥ ꯃꯤꯑꯣꯡꯗ ꯃꯥꯏ ꯈ ꯇꯛ ꯇꯧꯕ ꯀꯥꯡꯕꯨꯖꯦ ꯍꯣꯏ ꯍꯣꯏ ꯍꯣꯏ
ꯃꯣꯏꯁꯨ ꯑꯗꯨꯝ ꯑꯥ ꯂꯨꯛꯁꯇꯣ ꯗꯨꯝ ꯑꯥ ꯅꯍꯥ ꯑꯗꯨꯝ ꯃꯥꯟꯕꯅꯦꯕ ꯌꯪ ꯑꯗꯨꯝ ꯃꯥꯟꯕꯅꯦꯕ
ꯑꯁ ꯑꯈꯣꯏꯒꯤ ꯍꯧꯖꯤꯛꯀꯥꯟ ꯏꯅꯦ ꯊꯣꯛꯄ ꯍꯥꯏꯕ ꯇꯥꯔꯦꯀꯣ
ꯑꯥ
ꯀꯨꯝꯁꯤꯅ ꯌꯨꯝ ꯄꯥꯟꯕꯅꯦꯕ ꯃꯥꯁꯦ ꯆꯍꯤ ꯀꯌꯥ ꯑꯣꯏꯔꯝꯒꯦꯔ ꯀꯥꯎꯈ꯭ꯔꯦ ꯌꯥꯝꯗ꯭ꯔꯕꯗ ꯊꯥꯔꯇꯤ ꯁꯦꯚꯦꯟ ꯊꯥꯔꯇꯤ ꯑꯩꯠ ꯑꯣꯏꯔꯝꯃꯅꯤꯕꯀꯣ ꯑꯈꯣꯏꯒꯁꯦ ꯆꯍꯤ ꯇꯔꯥꯃꯨꯛ ꯇꯔꯥ ꯍꯦꯟꯅ ꯈꯦꯠꯅꯩꯌꯦꯕ ꯑꯗꯨꯕꯨ ꯑꯩꯒꯤ ꯂꯦꯡꯒꯥꯗꯨꯒꯨꯝ ꯑꯩꯉꯣꯟꯗꯩ ꯍꯦꯟꯅ ꯄꯤꯛꯄꯅꯦꯕ ꯃꯥꯗꯣꯀꯣ ꯑꯩꯒꯤ ꯁꯣꯜꯖꯔꯒꯤꯒꯨꯝꯕꯗ ꯂꯩꯕꯅꯦ ꯃꯥꯗꯣ ꯑꯗꯣ ꯅꯨꯄꯤꯕꯨꯗꯤ ꯉꯧꯋꯦ ꯐꯖꯩꯌꯦꯕ
ꯑꯥ
ꯑꯗꯨ ꯃꯥꯁꯦ ꯃꯃꯤꯠꯀꯤ ꯀꯩ ꯍꯥꯏꯕ꯭ꯔꯥ ꯃꯃꯤꯠꯀꯤ ꯀꯩꯅꯣ ꯂꯩꯇꯕꯗꯣ ꯃꯤꯠꯀꯤ ꯀꯔꯤ ꯍꯥꯏꯕ꯭ꯔꯣ ꯑꯣ ꯃꯤꯊꯨꯞ ꯑꯣ ꯃꯤꯊꯨꯞ ꯂꯩꯇꯕ ꯗꯣ ꯑꯣꯏꯌꯦꯕ ꯑꯗꯨꯒꯤ ꯃꯥꯁꯦ ꯑꯗꯨꯝ ꯃꯤꯁꯨ ꯄꯤꯛ ꯄꯥ ꯉꯧꯁꯨ ꯉꯧꯔ ꯑꯗꯨ ꯃꯤꯈꯨꯞꯁꯨ ꯂꯩꯇ꯭ꯔꯝꯅꯤꯅ ꯈꯨꯏꯐꯝ ꯂꯩꯇ꯭ꯔꯦꯅ
ꯑꯣ ꯍꯞꯍꯍꯍꯍ
ꯇ꯭ꯔꯣ ꯑꯗꯨꯒꯤ ꯃꯥꯁꯦ ꯌꯪ ꯌꯪ ꯑꯣꯏꯔꯒ ꯎꯕꯗꯣ ꯑꯩꯗꯤꯀꯣ ꯑꯩꯗꯤ ꯏꯅꯦ ꯊꯣꯛꯑꯦꯕ ꯑꯩ ꯑꯗꯨꯝ ꯑꯩꯅ ꯏꯅꯦ ꯀꯧꯕꯁꯦ ꯌꯥꯝ ꯍꯩꯅꯗꯕ ꯍꯥꯏꯕꯗꯤ ꯑꯩꯒ ꯄꯥꯔꯠꯅꯔꯅꯤ ꯑꯩꯒꯤ ꯑꯩ ꯑꯩꯗꯤ ꯍꯦꯟꯅ ꯑꯉꯥꯡ ꯑꯣꯏꯅ ꯎꯕꯁꯤꯡꯗꯣ ꯑꯣꯏꯌꯦꯕ ꯍꯣꯏ ꯍ ꯆꯍꯤ ꯍꯥꯏꯔꯗꯤ ꯑꯉꯥꯡꯅꯦꯕ ꯃꯥꯁꯨ ꯑꯁ ꯌꯥꯝ ꯅꯣꯛꯅꯤꯡꯕꯅꯦ ꯍꯥꯢꯅꯦ ꯏꯅꯦ ꯏꯅꯦ ꯑꯗꯨꯝ ꯀꯧꯕꯅꯦꯕ ꯑꯗꯨꯁꯨ ꯅꯨꯡꯉꯥꯏꯇꯦꯕ ꯍꯥꯏꯕꯗꯤ ꯃꯤꯃꯥꯡ ꯇꯨꯃꯥꯡ ꯆꯠꯄ ꯀꯥꯟꯗ ꯂꯩꯁꯥꯕꯤ ꯃꯆꯥꯗ ꯏꯅꯦ ꯀꯧꯕꯗꯨ ꯂꯩꯁꯥꯕꯤ ꯃꯆꯥꯗꯤ ꯅꯠꯇꯕꯅꯦꯕ ꯃꯥꯗꯣ ꯑꯁ
ꯑꯗꯨꯁꯨ ꯑꯋꯥꯕ ꯑꯝꯅꯤꯅꯦ ꯁꯤꯁꯇꯔꯒꯤꯁꯨ ꯑꯍꯍ
ꯃꯥ ꯌꯨꯝꯗꯤ ꯄꯥꯟꯈ꯭ꯔꯦ ꯃꯃꯥꯒꯤ ꯃꯋꯥꯁꯨ ꯐꯣꯔꯇꯤ ꯄ꯭ꯂꯁꯅꯦꯕ
ꯑꯣ ꯑꯗꯨ ꯃꯥꯟꯅꯔꯦꯅꯦ
ꯍꯣꯏ ꯃꯋꯥ ꯃꯋꯥ ꯃꯧ ꯑꯁ ꯃꯋꯥꯗꯨꯗꯤ ꯃꯝ ꯅꯨꯄꯥꯗꯤ ꯑꯩꯅ ꯍꯥꯏꯕꯗꯨꯅꯤ ꯆꯍꯤ ꯌꯥ ꯌꯥꯝ ꯋꯥꯡ ꯌꯥꯝꯃꯁꯨ ꯈꯔ ꯃꯨꯔꯒ ꯑ ꯀꯩꯅꯣ ꯑ ꯀꯩꯅꯣ ꯇꯧꯕꯗꯣ ꯈꯨꯏꯕꯗꯣ ꯎꯗꯦꯕ ꯍꯥꯏꯗꯤ ꯎꯔꯁꯨ ꯀꯂꯔ ꯊꯣꯛꯇꯕꯅꯤꯅ ꯄꯥꯛ ꯎꯗꯦꯅ
ꯍꯝ ꯍꯝ ꯍ
ꯍꯥ ꯑꯗꯨꯒꯤ
ꯑꯩꯁ ꯃꯥꯥꯟꯅꯦ ꯑꯩꯈꯣꯏꯒꯤ ꯍꯌꯦꯡ ꯋꯥ ꯏꯕꯥꯟꯅꯤꯒꯤ ꯋꯥꯔꯤꯁꯦ ꯍꯌꯦꯡ ꯚꯦꯂꯣꯗꯦꯁꯟꯒ ꯇꯧꯕ ꯀꯥꯡꯕꯨ ꯕꯨꯅꯗꯤ
ꯕꯨꯅꯗꯤ ꯇꯥꯛꯁ ꯇꯧ ꯀꯥꯡꯕꯨꯗꯤ ꯈꯔ ꯑꯃꯨꯕ ꯊꯦꯡꯅꯗ ꯁꯥꯎ ꯂꯣꯢꯔꯦ ꯈꯣꯢ ꯑꯍꯥꯍꯥꯍꯥ ꯑꯁꯦꯡꯕ ꯃꯣꯏ ꯍꯍꯍ ꯍ ꯑꯩꯈꯣꯏ ꯃꯨꯔꯤꯁꯦ ꯍꯔꯥꯎꯔꯦ ꯀꯥꯏꯅ ꯀꯥꯟꯅꯔꯝꯃꯦ ꯃꯤ ꯃꯨꯕꯁꯦ ꯅꯪꯒꯤꯗꯤ ꯅꯨꯄꯤ ꯃꯨꯕꯅ ꯐꯖꯕ꯭ꯔꯣ ꯉꯧꯕꯅ ꯐꯖꯕ꯭ꯔꯣ ꯔꯥꯁꯤ ꯂꯩꯕ ꯑꯁ ꯌꯥꯏ ꯌꯥꯏ ꯍꯦ
ꯍꯝ ꯍꯥꯏꯗꯤ ꯈꯤꯇꯪ ꯄꯨꯖꯔꯒꯁꯨ ꯀꯥꯏꯗꯦꯕ ꯑꯗꯒꯤ ꯉꯧꯔꯒ ꯑꯃꯨꯛ ꯃꯤꯁꯦ ꯔꯥꯁꯤ ꯌꯥꯎꯗꯕ ꯂꯩꯅ ꯆꯝꯐꯨꯠ ꯃꯥꯡꯕꯗꯨꯗꯤ ꯑꯃꯨꯛ ꯄꯥꯝ
ꯄꯥꯝꯗꯦꯕ ꯍꯣꯏ